ꯇꯣ
ꯑꯍꯥ ꯍꯜꯂꯣ ꯍꯜꯂꯣ ꯍꯜꯂꯣ ꯇꯥꯏꯌꯦ ꯇꯥꯏꯌꯦ ꯇꯥꯏꯌꯦ
ꯀꯔꯤꯅꯣ ꯃꯤ ꯀꯧ ꯈꯨꯝ ꯈꯨꯝꯃꯨꯅꯦ ꯇꯥꯔꯗꯤ
ꯑꯩꯁ ꯅꯪꯒꯤ ꯅꯦꯠꯋꯥꯛꯇꯣ ꯍꯥꯏꯔꯨꯅꯣ ꯍꯦ
ꯏꯁ ꯅꯪꯒꯤ ꯅꯦꯠꯋꯥꯛ ꯑꯩ ꯉꯁꯥꯏ ꯋꯥꯏ ꯐꯥꯏ ꯍꯥꯡꯉꯀꯥꯟꯗ ꯇꯧꯔꯒꯥ ꯇꯧꯔꯛꯇꯦ
ꯍꯦ ꯍꯦ ꯍꯦ ꯍꯧꯖꯤꯛ ꯇꯧꯔꯛꯏꯁꯤꯅ
ꯁꯤꯁ ꯁꯤꯁ ꯅꯪꯒꯤ ꯈꯨꯅꯣꯛꯇꯨꯒ ꯍꯤꯟꯖꯥꯡꯒꯥꯁꯦ ꯌꯥꯝ ꯍꯥꯎꯗꯧ ꯃꯥꯜꯂꯤꯀꯣ
ꯑꯦꯍꯦ ꯍꯦ ꯍꯦ
ꯌꯥꯝ ꯅꯪ ꯏꯟꯖꯥꯡ ꯅꯪ ꯈꯨꯅꯣꯛꯇꯣ ꯑꯣꯛꯁꯥꯒꯨꯝꯕ ꯁꯟꯁꯥꯒꯨꯝꯕ ꯆꯥꯔꯝꯗꯧ ꯃꯥꯜꯂꯦ ꯌꯥꯝ ꯍꯥꯏꯗꯤ ꯌꯥꯝ ꯂꯦꯝꯃꯦꯕ ꯅꯪꯒꯤꯗꯣ
ꯌꯥꯔꯦꯍꯦ ꯍꯋꯥꯏꯅꯦ ꯍꯋꯥꯏꯅꯦ
ꯑꯁ ꯋꯥꯏ ꯈꯨꯟꯅꯣꯛꯁꯦ ꯑꯣꯛꯁꯥ ꯃꯥꯜꯂꯨꯔꯦꯅꯦ
ꯍꯟꯖꯥꯡ ꯍꯟꯖꯥꯡ ꯂꯩꯇꯕꯅꯤꯅ ꯍꯋꯥꯏ ꯆꯥꯔꯨꯔꯦ
ꯍꯋꯥꯏ ꯍꯋꯥꯏ ꯌꯦꯟꯖꯥꯡꯅꯤ ꯀꯩꯅꯣ ꯍꯋꯥꯏꯁꯨ ꯍꯦꯟꯖꯥꯡ ꯁꯥꯟꯅꯗꯦ ꯁꯥꯟꯅꯗꯦ ꯑꯩꯈꯣꯏ ꯃꯩ ꯂꯥꯛꯇꯦ ꯅꯣꯏꯗ ꯂꯥꯛꯄ꯭ꯔꯥ
ꯂꯥꯛꯑꯦ ꯍꯦ ꯍꯦ ꯍꯦ
ꯀꯔꯤꯅꯣ ꯕꯦꯇ꯭ꯔꯤꯕꯨꯗꯤ ꯌꯥꯎꯗꯤ ꯌꯥꯎꯋꯦꯕꯀꯣ ꯉꯁꯤꯒꯤ ꯑꯣꯏꯅꯗꯤ ꯑꯗꯩ ꯃꯩ ꯂꯥꯛꯇꯕꯗꯨ ꯁꯥꯕ ꯐꯦꯟ ꯊꯥꯗ꯭ꯔꯗꯤ ꯅꯣꯡ ꯆꯨꯔꯒꯁꯨ ꯁꯥꯏꯌꯦꯅꯦ
ꯍꯦ ꯍꯦ ꯍꯦ ꯊꯥꯖꯗꯦꯍꯦ ꯉꯁꯤ ꯅꯣꯡ ꯆꯨꯕꯁꯦ
ꯍꯣꯏ ꯅꯣꯡ ꯆꯨꯕ ꯑꯩꯈꯣꯏ ꯆꯥꯛ ꯆꯥꯔꯤꯅꯦꯕꯀꯣ ꯆꯥꯛ ꯆꯥꯕꯥ ꯀꯥꯟꯗ ꯃꯩ ꯃꯨꯠꯈꯤꯕ
ꯑꯥꯎ ꯄꯣꯠ ꯂꯥꯛꯅꯤꯗ
ꯈꯪꯗꯦ ꯈꯪꯗꯦ ꯃꯩ ꯈꯞꯇꯤ ꯈꯞꯄꯦ ꯉꯁꯥꯏ ꯊꯥꯖꯗꯦ
ꯂꯥꯛꯀꯅꯤ ꯂꯥꯛꯀꯅꯤ
ꯎꯝ
ꯀꯔꯤ ꯏꯟꯖꯥꯡ ꯆꯔꯤꯅꯣ
ꯉꯁꯤ ꯑꯜꯂꯨꯅꯦ ꯁꯧꯒ꯭ꯔꯤꯅꯦ ꯈꯥꯃꯦꯟ ꯈꯔ ꯌꯥꯎꯔꯦ ꯁꯥꯎꯋꯦꯍꯦ ꯅꯪ ꯅꯪ ꯁꯧꯒ꯭ꯔꯤ ꯆꯥꯕ꯭ꯔꯥ
ꯆꯥꯗ꯭ꯔꯤ
ꯆꯥꯗꯦ
ꯎꯝ
ꯑꯁ ꯃꯤꯔꯣ ꯅꯪꯕꯣ
ꯁꯧꯒ꯭ꯔꯤꯁꯦ ꯕꯖꯥꯔ ꯆꯠꯄ ꯁꯪꯗꯕꯅꯤꯅ
ꯅꯠꯇꯦ ꯁꯧꯒ꯭ꯔꯤ ꯃꯁꯥ ꯀꯩꯅꯣꯒꯤ ꯆꯥꯗꯕ꯭ꯔꯕ
ꯆꯥꯏꯍꯦ ꯆꯥꯏꯍꯦ ꯏꯁ ꯀꯔꯤ ꯁꯧꯒ꯭ꯔꯤꯅꯦ ꯑꯗꯨꯒ ꯑꯂꯨꯅꯦ ꯀꯥꯡꯁꯣꯏ ꯇꯧꯕꯗꯣ ꯍꯥꯎꯕꯅꯤꯍꯦ
ꯀꯩꯗꯧꯔꯤꯅꯣ
ꯗꯇꯥ ꯏꯇ꯭ꯔꯤ ꯇꯧꯔꯤꯅꯤ
ꯅꯩ ꯀꯤꯕꯣꯔꯗꯇꯣ ꯇꯞꯅ ꯅꯝꯃꯨꯅꯦ ꯆꯩ ꯆꯩ ꯆꯥꯒꯦꯔꯣ
ꯑꯥ
ꯀꯤꯕꯣꯔꯠꯇꯣ ꯅꯝ ꯇꯞꯅ ꯅꯝꯃꯣꯕ
ꯇꯥꯕ꯭ꯔꯥꯅꯦ ꯏꯁ
ꯏꯁ ꯐꯖꯅ ꯇꯥꯏꯌꯦꯅꯦ
ꯇꯥꯗ꯭ꯔꯥꯁꯨ ꯇꯥꯏ ꯍꯥꯏꯔꯛꯑꯅꯨ
ꯃꯤꯗꯤ ꯑꯥ ꯀꯝꯄ꯭ꯌꯨꯇꯔ ꯑꯣꯖꯥ ꯑꯣꯏꯔꯕꯅꯤꯅ ꯊꯕꯛꯀꯖꯦ ꯋꯥꯠꯇꯦꯀꯣ
ꯎꯄꯥꯏ ꯂꯩꯇꯕꯩ ꯇꯧꯕꯅꯤꯍꯦ ꯀꯩꯅꯣ
ꯑꯗꯨꯅꯦ ꯑꯗꯨꯃꯥꯏꯅ ꯇꯧꯒꯗꯕꯅꯦ
ꯉꯁꯤꯗꯤ ꯆꯠꯇ꯭ꯔꯥ
ꯆꯠꯂꯤꯌꯦ ꯆꯠꯂꯒ ꯑꯃꯨꯛ ꯍꯜꯂꯛꯑꯒ ꯙꯃ
ꯀꯩꯅꯣ ꯇꯧꯁꯦ ꯋꯥ ꯋꯥ ꯋꯔꯥꯛ ꯑꯥꯎꯠ ꯇꯧꯁꯦ
ꯍꯌꯦꯡꯁꯦ ꯏꯟꯇꯔꯚꯤꯌꯨ ꯂꯩꯅꯦ ꯑꯩꯈꯣꯏ ꯏꯁ ꯑꯩꯈꯣꯏ ꯏꯟꯇꯔꯚꯤꯌꯨ ꯂꯩꯌꯦ ꯏꯟꯇꯔꯚꯤꯌꯨ ꯂꯩꯌꯦ ꯑꯩꯈꯣꯏ ꯀꯔꯤꯌꯦ ꯑꯍꯥ ꯏ ꯌꯨ ꯄꯤ ꯁꯤ ꯑꯦꯁꯀꯤ
ꯑꯣ ꯃꯤꯗꯤ ꯀꯩꯅꯣ ꯑꯣꯏꯗꯧꯔꯤꯀꯣ ꯑꯗꯨꯗꯤ ꯑꯥꯏ ꯑꯦꯁꯀ ꯑꯥꯏ ꯑꯦ ꯑꯦꯁ ꯗꯤ ꯁꯤ ꯅꯨꯡꯁꯤ ꯈꯔ ꯃꯌꯥꯝ ꯇꯧꯔꯛꯀꯗꯣꯏꯅꯤꯀꯣ ꯃꯤꯗꯤ
ꯚꯥꯔꯥ ꯅꯨꯄꯥꯖꯨ ꯈꯪꯅꯕꯅꯦ ꯏꯟꯇꯔꯚꯤꯌꯨ ꯂꯩꯌꯦꯅꯦ
ꯑꯣ ꯑꯣ ꯃꯥꯁꯨ ꯃꯥꯁꯨ ꯑꯥꯏ ꯑꯦꯁꯒꯤꯔꯣ
ꯑꯥ ꯑꯥꯥꯏ ꯑꯦꯁꯀꯤ
ꯑꯁ ꯑꯗꯨꯗꯤ ꯅꯕꯥꯟꯅꯤꯅ ꯅꯩꯔꯦꯅꯦ
ꯀꯅꯣꯒꯤ ꯄꯤꯒꯅꯤ ꯄꯤꯒꯤꯅꯤ ꯍꯥꯏꯔꯝꯃꯦ ꯃꯀꯥꯅꯤ ꯖꯥꯎꯒꯤ ꯄꯤꯒꯅꯤ ꯍꯥꯏꯕꯅꯤ ꯄꯣꯁꯇꯣ
ꯑꯣ ꯑꯗꯨꯒꯤ ꯑꯣꯐꯤꯁꯥꯔ ꯑꯣꯏꯗꯣꯏꯅꯦꯕ
ꯑ ꯅꯠꯇ꯭ꯔꯗꯤ
ꯌꯥꯏ ꯌꯥꯏ ꯌꯥꯏ ꯇꯞꯅ ꯅꯝꯃꯣꯍꯦ ꯇꯥꯅꯤꯡꯗꯦꯀꯣ
ꯑꯁꯤꯁꯤꯌꯥꯔꯦ
ꯑꯁꯦꯡꯕꯅꯦ ꯌꯥꯝ ꯀꯜꯂꯦꯕ ꯑꯁ ꯑꯁ ꯑꯁ
ꯀꯦꯗꯥꯋꯦ ꯀꯦꯗ ꯀꯩꯅꯣꯒꯤ ꯑꯣꯏꯔꯛꯑꯅꯤ ꯑꯣꯄꯔꯦꯁꯟ ꯊꯣꯛꯀ ꯐꯣꯟꯗ ꯇꯦꯕꯜꯗ ꯊꯝꯕꯅꯤꯅ
ꯑꯦ ꯑꯗꯨꯒꯤꯅꯦ ꯀꯔꯤꯅꯣ
ꯇꯥꯍꯥ ꯂꯣꯏꯁꯤ ꯇꯥꯍꯥ ꯂꯣꯏꯁꯤ
ꯍꯣꯏ ꯑꯗꯨꯃꯥꯏꯅ ꯇꯧꯒ꯭ꯔꯕ
ꯀꯩꯅꯣ ꯐꯦꯟꯁꯨ ꯐꯦꯟꯁꯨ ꯐꯦꯟꯁꯨꯁꯨ ꯎꯃꯕꯤꯅꯦ ꯀꯩꯅꯣ
ꯐꯩꯒꯤ ꯅꯠꯇꯦ ꯇꯨꯝꯊꯦꯠ ꯇꯨꯝꯊꯦꯠ ꯇꯧꯕꯗꯣ
ꯕꯣ ꯌꯥꯡꯒꯗ꯭ꯔꯣ ꯍꯣꯔꯦꯟ
ꯑꯁ ꯈꯪꯗꯦꯅꯦ ꯕꯣꯜꯖꯤ ꯑꯁꯤ ꯁꯨꯕ ꯂꯣꯏꯗ꯭ꯔꯗꯤ ꯌꯦꯡꯕ ꯅꯪꯉꯣꯏ ꯑꯩꯗꯤ ꯎꯄꯥꯏ ꯂꯩꯇꯦ
ꯄꯨꯡ ꯀꯌꯥꯗꯅꯣ ꯄꯨꯡ ꯃꯥꯄꯥꯟ ꯃꯈꯥꯏꯗ ꯇꯧꯗꯣꯏꯅꯦ
ꯑꯥ ꯄꯨꯡꯈꯥꯏ ꯈꯛꯇ ꯉꯥꯏꯔꯦ ꯌꯦꯡꯅꯤꯡꯉꯥꯏ ꯔꯦ
ꯑꯗꯨꯅꯤ ꯉꯁꯥꯏ
ꯃꯥꯄꯥꯟ ꯃꯥꯄꯥꯟ ꯇꯧꯔꯒ ꯑꯥ
ꯉꯁꯥꯏ ꯅꯨꯄꯤ ꯑꯃꯅ ꯃꯥꯗꯣ ꯑꯥꯔꯖꯦꯟꯇꯤꯅꯥ ꯐꯦꯟꯁ ꯑꯣꯏꯕ ꯃꯥꯜꯂꯦꯕꯀꯣ ꯑꯩꯅ ꯏꯁꯇꯦꯇꯁ ꯍꯥꯞꯄꯗ ꯎꯕ꯭ꯔꯥ
ꯎꯗꯤ ꯑꯩ ꯑꯣꯇꯦꯞ ꯆꯪꯕꯗꯤ ꯀꯨꯏꯗ꯭ꯔꯤ
ꯀꯩꯅꯣꯒꯤ ꯑꯩꯁꯦ ꯀꯩꯅꯣ ꯍꯥꯞꯄꯦꯕ ꯑꯥꯔꯖꯦꯟꯇ ꯇꯤꯅꯥ ꯗꯥꯎꯟ ꯀꯥꯏꯅꯒ ꯏꯁꯤ ꯀꯥꯏꯅ ꯍꯥꯞꯇꯦꯕ ꯅꯨꯄꯤ ꯑꯃꯅ ꯏꯃꯥꯏ ꯏꯃꯣꯏꯖꯤ ꯊꯥꯔꯛꯑꯦ ꯂꯩ ꯇꯤꯡꯊꯣꯛꯑꯒ ꯇꯧꯕꯗꯣ ꯏꯁꯤꯠꯇꯕꯗꯣ ꯁꯨꯃꯥꯏꯅ ꯍꯥꯏꯔꯛꯄ ꯑꯗꯨꯅ ꯉꯥꯏꯍꯥꯛ ꯂꯩꯔꯒ ꯑꯃ ꯑꯃꯨꯛ ꯍꯥꯏ ꯀꯣꯜ ꯇꯧꯔꯛꯑꯣ ꯍꯥꯏꯌꯦ ꯑꯩꯅ ꯀꯩ ꯈꯨꯝꯒꯦ ꯈꯪꯕ꯭ꯔꯥ ꯅꯣꯏ ꯅꯣꯏ ꯑꯥꯔꯖꯦꯟꯇꯤꯅꯥ ꯐ꯭ꯔꯦꯟꯁ ꯀꯥꯡꯕꯨꯒ ꯋꯥꯔꯤ ꯁꯥꯟꯅꯗꯦ ꯍꯥꯏꯕ ꯌꯥꯏ ꯑꯗꯨꯒ ꯃꯥꯁ ꯃꯥ ꯃꯥ ꯑꯗꯨꯝ ꯁꯥꯎꯒꯦ
ꯍ
ꯑꯗꯨ ꯃꯣꯏ ꯈꯛꯇ ꯍꯦꯟꯄꯣꯟꯗꯦꯕ ꯑꯩꯈꯣꯏꯁꯨ ꯃꯨꯛꯄ ꯌꯥꯏ ꯁꯤꯅꯦꯕ ꯍꯥꯏꯅ ꯈ ꯑꯩ ꯑꯩꯈꯣꯏꯁꯨ ꯃꯨꯛꯄ ꯌꯥꯏꯑꯕ ꯃꯦꯁꯤ ꯐꯦꯟ ꯅꯠꯇ꯭ꯔꯒ
ꯑꯗꯨꯅꯦ ꯑꯗꯨꯅꯦ
ꯅꯪꯁꯨ ꯃꯦꯁꯤꯔꯣ
ꯑꯩꯗꯤ ꯀꯅꯣ ꯂꯩꯇꯦꯗ ꯇꯤꯝ ꯂ ꯂꯩꯏꯇꯦꯗ
ꯑ ꯑꯗꯨꯕꯨ ꯂꯩꯇ꯭ꯔꯗꯤ ꯐꯔꯦ ꯑꯗ ꯅꯪ ꯃꯦꯁꯤ ꯐꯦꯟꯁ ꯑꯣꯏꯔꯒꯗꯤ ꯑꯩꯁꯨ ꯊꯝꯒꯦ ꯇꯧꯕ ꯋꯥꯔꯤ ꯁꯥꯅꯤꯡꯗꯕꯗꯣ ꯍꯥꯏꯗꯤ
ꯑꯣ ꯌꯦꯡꯗꯝꯅꯤꯅ
ꯎꯝ ꯑꯩꯗꯤ ꯊꯕꯛꯅ ꯊꯕꯛ ꯆꯤꯟꯕꯅꯦ ꯕꯣꯜ ꯌꯦꯡꯕꯒꯁꯨ ꯁꯪꯉꯨꯏꯅꯦ
ꯌꯦꯡꯕꯨꯗꯤ ꯌꯦꯡꯅꯤꯡꯉꯦ ꯎꯄꯥꯏ ꯂꯩꯇꯦ
ꯅꯪ ꯐꯣꯟꯗꯣ ꯊꯥꯔꯒ ꯌꯦꯡꯉꯣ ꯅ
ꯑꯁ ꯇꯟꯈ꯭ꯔꯦ ꯀꯩꯅꯣ ꯏꯅꯥꯎꯅꯨꯄꯥ ꯖꯤ ꯖꯤ ꯐꯥꯏꯚꯁꯨ ꯄꯥꯏꯔꯒ ꯂꯩꯌꯦ ꯏꯅꯥꯎ ꯅꯨꯄꯥ
ꯖꯤꯐꯥꯏꯗꯤ ꯀꯩꯅꯣ
ꯍꯟꯗꯛ ꯕꯣꯜ ꯌꯦꯡꯅꯤꯉꯥꯏꯒꯤ ꯑꯃ ꯀꯩꯅꯣ ꯄꯤꯕꯗꯣ ꯑꯦꯞꯁ ꯑꯃ ꯄꯤꯕꯗꯣ ꯃꯤ ꯑꯍꯨꯝ ꯈꯛꯇ ꯇꯧꯕꯗꯣ
ꯍ ꯍ
ꯄꯩꯁꯥ ꯄꯥꯏꯔꯒ ꯂꯩꯔꯝꯃꯦ ꯏꯅꯥꯎ ꯅꯨꯄꯥꯁꯦ ꯊꯥꯖꯗꯕꯤꯗ
ꯑꯩꯁꯦ ꯑꯁ ꯅꯪ ꯋꯥꯛꯀꯤꯡꯒꯤ ꯂꯥꯛꯇꯕꯅꯤꯅ ꯅꯨꯡꯉꯥꯏꯇꯦꯅꯦ ꯍꯌꯦꯡ ꯏꯟꯇꯔꯚꯤꯌꯨ ꯆꯠꯂꯒꯗꯤ ꯍꯟꯆꯤꯠ ꯂꯥꯛꯑꯣꯀꯣ
ꯍꯥ
ꯃꯩ ꯈꯞꯇꯦꯗ ꯃꯤꯠꯀ ꯁꯣꯛꯅꯕ ꯃꯩꯁꯦ ꯌꯥꯗ꯭ꯔ ꯌꯥꯗ꯭ꯔꯕ ꯃꯥꯜꯂꯦ ꯑꯩꯈꯣꯏ
ꯍꯧꯖꯤꯛꯀꯤꯗꯣ ꯇꯠꯂꯦ ꯃꯔꯛ
ꯃꯩ ꯃꯩꯅ ꯑꯣꯏꯔꯝꯒꯅꯤ
ꯅꯦꯠ ꯅꯨꯡꯉꯥꯏꯇꯕ ꯃꯥꯜꯂꯤꯅꯦ
ꯑꯩꯒꯤꯔꯣ ꯅꯦꯠꯇꯤ ꯑꯗꯨꯝ ꯊꯤꯅ ꯅꯨꯡꯉꯥꯏꯗ ꯅꯪꯒꯤ ꯑꯣꯏꯔꯝꯒꯅꯤ ꯅꯪ ꯑꯩꯉꯣꯟꯗ ꯇꯩꯅꯕꯗꯣ ꯇꯧꯒꯅꯨꯕ ꯀꯔꯤꯅꯣ
ꯃꯤ ꯃꯤꯒꯤ ꯀꯩꯅꯣ ꯂꯩꯕꯅꯤꯅ
ꯎꯝ ꯑꯩ ꯑꯗꯨꯃꯥꯏꯅ ꯇꯥꯏꯅꯕꯗꯣ ꯇꯧꯒꯅꯣ
ꯇꯧꯔꯣꯏ ꯇꯧꯔꯣꯏ ꯑꯩ ꯂꯥꯟꯖꯔꯦ
ꯑꯗꯣ ꯀꯩꯅꯣ ꯍꯪꯆꯤꯠ ꯅꯪ ꯊꯕꯛ ꯂꯩꯇ꯭ꯔꯗꯤ ꯂꯥꯛꯑꯣꯀꯣ ꯑ ꯋꯥꯀꯤꯡ ꯆꯦꯟꯁꯦꯕ ꯍꯥꯡꯆꯤꯠ ꯍꯥꯏꯕ ꯍꯥꯡꯆꯤꯠ ꯍꯌꯦꯡ ꯏꯟꯇꯔꯚꯤꯌꯨ ꯂꯣꯏꯔꯒꯗꯤ ꯍꯥꯡꯆꯤꯠ ꯂꯥꯛꯑꯣꯕ
ꯑꯥ
ꯆꯦꯜꯂꯛꯀꯦ ꯆꯜꯂꯛ ꯆꯦꯜꯂꯛꯀꯦ
ꯑ ꯆꯦꯡꯁꯤꯗꯤ ꯌꯥꯝ ꯂꯥꯏꯅꯗꯤ ꯈꯨꯝꯃꯦ ꯅꯪ ꯂꯥꯛꯑꯀꯥꯟꯗ ꯀꯃꯥꯏꯅ ꯇꯧꯗꯣꯏꯅꯣ ꯑꯗꯨꯅꯤ
ꯁꯪꯕꯨꯗꯤ ꯁꯪ ꯁꯪꯕꯨꯗꯤ ꯁꯪꯗꯦ ꯑꯁꯦꯡꯕ
ꯁꯦꯆ ꯌꯥꯔꯦ ꯌꯥꯔꯦ ꯑꯗꯣ ꯅꯪ ꯑꯦꯝꯃꯦꯜꯗꯣ ꯀꯅꯥ ꯃꯤꯡ ꯑꯦꯀꯥꯎꯟ ꯅꯣꯏ ꯅꯣꯏ ꯁꯥꯏꯒꯤꯔꯥ ꯅꯪꯒꯤꯔꯥ ꯄꯥꯏꯔꯤꯔꯣ
ꯑꯅꯤꯃꯛ ꯄꯥꯏꯕ ꯌꯥꯏꯗ
ꯀꯔꯤꯅꯣ ꯑꯅꯤ ꯃꯛ ꯄꯥꯏꯕꯩ ꯍꯥꯏꯁꯤꯕꯣ
ꯁꯅꯥꯁꯤ ꯍꯥꯏꯔꯣ
ꯍꯏ ꯕꯣ ꯌꯦꯡꯗꯣꯏꯅꯦ ꯅꯪ ꯊꯕꯛ ꯂꯩ ꯍꯥꯏꯔꯒ ꯀꯔꯤꯒꯤꯅꯣ ꯑꯦꯝꯑꯦꯜꯕꯨꯗꯤ ꯁꯪꯉꯦꯕ
ꯑꯦꯝꯃꯦꯜ ꯑꯦꯝꯃꯦꯜꯗꯗꯤ ꯁꯪꯉꯒꯕꯣꯜꯗ ꯕꯣꯜꯗ ꯁꯪꯂꯕꯒ ꯑꯗꯨꯒ ꯋꯥꯛꯀꯤꯡ ꯋꯥꯛꯀꯤꯡꯁꯨ ꯁꯪꯗꯕ ꯉꯁꯤ ꯑꯥꯔꯖꯦꯟꯇꯤꯅꯥ ꯁꯤꯈ꯭ꯔꯗꯤ ꯅꯨꯡꯉꯥꯏꯅꯤꯗ
ꯁ꯭ꯄꯦꯟ ꯀꯩꯅꯣ ꯅꯠꯇ꯭ꯔꯣ ꯏꯖꯤꯞꯒ ꯅꯠꯇ꯭ꯔꯣ
ꯍꯣꯏ ꯑꯔꯖꯦꯟꯗꯤꯅꯥ ꯁꯤꯈ꯭ꯔꯗꯤ ꯍꯌꯦꯡ ꯆꯥꯛ ꯆꯥꯃꯤꯟꯅꯁꯤꯀꯣ ꯂꯥꯛꯑꯣ
ꯏꯖꯤꯞꯁꯨ ꯀꯜꯂꯤ ꯍꯟꯗꯛꯁꯦ
ꯀꯟ ꯑꯩ ꯃꯦꯁ ꯑꯝꯐꯥꯎ ꯌꯦꯡꯗ꯭ꯔꯤ ꯀꯟꯒ꯭ꯔꯦꯗꯤꯗꯤ ꯍꯥꯏ ꯀꯝꯃꯥꯏ ꯇꯧꯔꯤꯅꯣ ꯈꯪꯗꯦ
ꯀꯜꯂꯦ ꯍꯥꯏ ꯑꯩꯁꯨ ꯌꯦꯡꯗ꯭ꯔꯤ
ꯨꯑꯁ ꯋꯥꯏꯗ ꯍꯟꯗꯛꯁꯦ ꯕꯣꯜ ꯀꯟꯅ ꯁꯥꯟꯅꯕꯅꯤꯅ ꯌꯥꯝ ꯊꯤꯅ ꯋꯥꯈ꯭ꯔꯖꯥꯅꯦ
ꯅꯣꯏꯗꯤ ꯍꯛꯆꯥꯡꯁꯨ ꯐꯕ ꯄꯩꯁꯥꯁꯨ ꯆꯪꯕ ꯄꯩꯁꯥꯁꯨ ꯐꯖꯅ ꯇꯥꯟꯕ ꯅꯣꯏꯅꯤꯅꯦ ꯃꯤ ꯍꯥꯏꯗꯣ
ꯇꯥꯅꯤꯡꯗꯦꯀꯣ ꯅꯤ ꯅꯣꯏꯗꯤ ꯑꯣꯖꯥ ꯑꯣꯏꯔꯒ ꯇꯧꯕꯗꯣ ꯊꯥꯗ ꯀꯌꯥ ꯄꯤꯒꯦ ꯂꯤꯁꯤꯡ ꯀꯨꯟ ꯄꯤꯕ꯭ꯔꯣ
ꯂꯤꯁꯤꯡ ꯀꯨꯟ ꯍꯥꯏꯔ ꯌꯥꯔꯦ
ꯂꯤꯁꯤꯡ ꯀꯨꯟ ꯄꯤꯔꯝꯗꯧ ꯃꯥꯟꯗꯔ ꯇ꯭ꯔꯥꯡꯉꯥꯗꯒꯤꯗꯤ ꯇꯥ ꯂꯤꯁꯤꯡ ꯇꯔꯥꯡꯉꯥꯗꯒꯤꯗꯤ ꯇꯥꯔꯔꯣꯏ ꯅꯣꯏꯒꯤꯗꯣ ꯈꯪꯉꯦ
ꯂꯤꯁꯤꯡ ꯇꯔꯨꯛ ꯇꯔꯦꯠ ꯅꯤꯄꯥꯟ ꯇꯔꯨꯛ ꯇꯔꯦꯠ ꯅꯤꯄꯥꯟ ꯑ ꯑꯗꯨꯒꯤ ꯔꯦꯟꯖꯗꯅꯤ ꯌꯦꯡꯉꯣ
ꯅꯤꯄꯟ ꯅꯤꯄꯟ ꯃꯥꯄꯟ ꯃꯥꯄꯟ ꯁꯨꯍꯜꯂꯣꯗꯅ
ꯈꯪꯉꯦ ꯄꯩꯁꯥ ꯀꯩꯅꯣ ꯇꯧꯕꯒꯤ
ꯍꯣꯢꯅꯦ ꯄꯩꯁꯥꯁꯨ ꯐꯪꯕ ꯅꯪꯁꯨ ꯑꯦꯛꯁꯄꯤꯔꯤꯌꯦꯟꯁ ꯂꯩꯕ ꯅꯣꯏꯅꯦ ꯃꯤ ꯍꯥꯏꯁꯦ ꯍꯌꯦꯡ ꯑꯩ ꯑꯥ ꯃꯣꯜ
ꯇꯧꯔꯁꯤꯅ
ꯍꯩ ꯇꯥꯕ꯭ꯔꯥ
ꯁꯤ ꯅꯦꯠꯋꯥꯛꯁꯤ ꯄꯤꯠ ꯀꯥꯏꯗ
ꯍꯌꯦꯡꯁꯨ ꯇꯥꯕ꯭ꯔꯣ
ꯇꯥꯏꯌꯦ
ꯍꯌꯦꯡꯁꯨ ꯑꯃꯨꯛ ꯀꯩꯅꯣꯒꯤ ꯅꯣꯏ ꯏꯟꯇꯔꯚꯤꯌꯨ ꯑꯃꯨꯛ ꯌꯥꯎꯒꯅꯤ ꯍꯥꯏ ꯇꯣꯂꯣꯞꯅ ꯆꯥꯕꯅꯦ ꯑꯦꯛꯁꯄꯤꯔꯤꯌꯦꯟꯁꯀ ꯐꯖꯅ ꯇꯥꯟꯕꯅꯦ